ꯍꯜꯂꯣ
ꯍꯜꯂꯣ
ꯑꯣ ꯑꯩꯒꯤꯗꯣ ꯅꯦꯠ ꯈꯔ ꯅꯨꯡꯉꯥꯏꯇꯕ ꯃꯥꯜꯂꯦ
ꯑꯣ ꯑꯣꯏꯔꯝꯒꯅꯤꯗꯨ ꯑꯩ ꯍꯦꯛ ꯀꯣꯜ ꯇꯧꯔꯒ ꯆꯠꯇꯕꯀꯣ
ꯑꯥ
ꯑꯗꯨ ꯅꯪ ꯍꯟꯗꯛ ꯀꯝꯗꯧꯔꯤ
ꯑꯁ ꯑꯗꯨꯝ ꯂꯩꯌꯦꯗ ꯅꯣꯏꯗꯤ
ꯑꯩꯁꯨ ꯑꯗꯨꯝ ꯂꯩꯌꯦꯗ ꯌꯨꯝꯗ ꯅꯠꯇ ꯑꯗꯨꯨꯝ ꯐꯝꯔꯒ ꯂꯩ ꯅꯪꯗꯤ
ꯑꯣ ꯑꯩꯁꯨ ꯇꯨꯝꯃ ꯂꯩꯌꯦ ꯅꯣꯡ ꯆꯨꯕꯅꯤꯅ ꯅꯣꯡ ꯆꯨꯕꯅꯦ ꯇꯨꯝ ꯂꯩꯌꯦ
ꯑꯣ ꯅꯣꯡ ꯆꯨꯕ꯭ꯔꯥ ꯍꯧꯖꯤꯛ
ꯍꯣꯏ
ꯅꯣꯡ ꯑꯣ ꯁꯤꯗꯗꯤ ꯆꯨꯗꯦ
ꯑꯣ
ꯁꯤꯗꯤ ꯌꯥꯝ ꯐꯖꯩꯌꯦ ꯅꯨꯃꯤꯠꯇꯣ
ꯑꯣ ꯀꯩ ꯌꯦꯟꯖꯥꯡ ꯆꯥꯒꯦ
ꯉꯁꯤ ꯑꯩ ꯑꯥ ꯀꯩꯅꯣ ꯎꯝ ꯎꯁꯣꯏ ꯎꯁꯣꯏ ꯆꯥꯢꯌꯦ ꯎꯁꯣꯏ ꯀꯥꯡꯁꯣꯏ ꯆꯥꯏꯌꯦ
ꯍꯥꯎꯕꯅꯦ ꯑꯗꯨꯅ
ꯎꯝ ꯅꯪꯗꯤ
ꯑꯩ ꯉꯁꯤ ꯉꯁꯤ ꯌꯦꯔꯨꯝ ꯆꯥꯏꯌꯦ ꯅꯣꯡ ꯆꯨꯕꯗꯤ ꯌꯦꯔꯨꯝ ꯑꯃꯨꯛ ꯆꯥꯕꯅꯤꯅ ꯅꯨꯡꯁꯤꯠ ꯀꯥꯔꯦ
ꯐꯃꯨꯡꯗ ꯂꯩꯔꯗꯤ ꯌꯥꯏꯌꯦ ꯃꯄꯥꯟ ꯊꯣꯛꯀꯅꯨ ꯑꯗꯨꯗꯤ
ꯍꯣꯏ ꯑꯩꯁꯨ ꯌꯥꯔꯔꯣꯏ ꯉꯁꯤ
ꯅꯣꯡ ꯆꯨꯔꯒ ꯑꯃꯨꯛꯀ ꯌꯦꯟꯔꯨꯝ ꯆꯥꯔꯒ ꯃꯄꯥꯟ ꯊꯣꯛꯔꯗꯤ
ꯑꯣ
ꯅꯨꯡꯗꯥꯡꯗꯤ ꯕꯣꯝ ꯐꯖꯅ ꯕ꯭ꯂꯥꯁ ꯇꯧꯒꯅꯤ
ꯅꯪꯗꯤ ꯀꯣꯂꯦꯖ ꯀꯕ꯭ꯔꯥ ꯅꯠꯇ꯭ꯔꯒ ꯀꯩꯅꯣ
ꯀꯣꯂꯦꯖ ꯀꯥꯗ꯭ꯔꯦꯗ ꯀꯩꯅꯣ ꯇꯧꯋꯦ ꯊꯕꯛ ꯆꯠꯂꯤꯌꯦ ꯍꯜꯂꯣ ꯍꯜꯂꯣ ꯍꯜꯂꯣ ꯇꯥꯄ
ꯍꯜꯂꯣ
ꯑꯣ ꯇꯥꯏꯌꯦ
ꯑꯣ ꯇꯥꯕ
ꯑꯣꯝ
ꯅꯪ ꯌꯨꯝꯗ ꯂꯩꯕ꯭ꯔꯥ ꯑꯗꯨꯗꯤ
ꯌꯨꯝꯗ ꯂꯩꯇꯦ ꯑꯩꯗꯤ ꯀꯩꯅꯣꯗ ꯑꯩꯗꯣ ꯑꯩꯒꯤ ꯈꯨꯟꯗ ꯂꯩꯇꯕ ꯁꯤ
ꯑꯥ ꯊꯕꯛ ꯇꯧꯕ ꯑꯣꯏꯔꯝꯒꯅꯤꯅꯦ ꯑꯗꯨꯗꯤ
ꯍꯣꯏ
ꯎꯝ ꯐꯔꯦ ꯊꯕꯛ ꯇꯧꯕꯁꯨ ꯌꯨꯝꯗ ꯉꯛꯇ ꯐꯝꯔꯥ ꯂꯩꯌꯦꯦ
ꯎꯝ ꯐꯪ ꯇꯦꯗ ꯊꯕꯛꯁꯦ ꯇꯧꯔꯒ ꯄꯩꯁꯥꯁꯦ ꯑꯗꯨꯝ ꯆꯪꯕꯒꯤ ꯂꯝꯕꯤ ꯑꯗꯨꯝ ꯂꯩ ꯇꯧꯗꯕꯤꯗ ꯂꯩꯔꯒ ꯈꯔ ꯐꯕ꯭ꯔꯥ ꯈꯪꯗꯦ
ꯑꯩ ꯊꯕꯛ ꯇꯧꯕ ꯊꯕꯛ ꯇꯧꯁꯨ ꯇꯧꯗ꯭ꯔꯁꯨ ꯇꯧꯔꯁꯨ ꯑꯗꯨ ꯆꯠꯄ ꯂꯝꯕꯤꯗꯤ ꯑꯗꯨꯝ ꯂꯩꯌꯦ ꯑꯗꯣ ꯊꯕꯛ ꯇꯧꯗꯕ ꯃꯈꯩꯗꯤ ꯁꯤꯒꯗꯧꯔꯦ
ꯁ꯭ꯃꯃꯤꯀꯥꯟꯖꯤꯒꯤ ꯄꯁꯥ ꯄꯦꯁꯥꯅ
ꯎꯝ ꯁꯤ ꯎꯝ ꯑꯗꯨ ꯅꯪꯒꯤ ꯊꯕꯛꯇꯤ ꯅꯨꯡꯉꯥꯏꯔꯤꯕ꯭ꯔꯣ
ꯅꯨꯡꯉꯥꯏꯕ꯭ꯔꯥ ꯅꯨꯡꯉꯥꯏꯇꯕ꯭ꯔꯥ ꯈꯪꯗꯦꯗ ꯊꯕꯛꯄꯨꯗꯤ ꯊꯕꯛꯅꯦ ꯍꯥꯟꯅ ꯆꯠꯂꯕꯅꯤꯅ ꯑꯗꯨꯝ ꯋꯥꯕ ꯇꯥꯄ
ꯑ ꯍꯣꯏ ꯋꯥꯕꯨꯗꯤ ꯋꯥꯒꯅꯤ ꯑꯣ ꯄꯩꯁꯥꯗꯤ ꯇꯥꯍꯟꯕꯅꯤꯅ ꯋꯥꯈꯜꯗꯤ ꯈꯔꯗꯤ ꯅꯨꯡꯉꯥꯏꯌꯦꯅ
ꯍ
ꯂꯝꯕꯤ ꯂꯩ ꯂꯝꯕꯤ ꯂꯩꯔꯁꯨ ꯑꯗꯨꯝ ꯑ ꯂꯥꯛꯄ ꯂꯝ ꯄ ꯂꯩꯕꯔꯒꯤ ꯅꯨꯡꯉꯥꯏꯌꯦꯅ ꯈꯔꯗꯤ ꯈꯔ ꯄꯣꯊꯥꯐꯝꯗꯤ ꯂꯩꯌꯦꯅ
ꯎꯝ ꯂꯥꯛꯄꯗꯒꯤꯗꯤ ꯆꯠꯄꯅ ꯍꯦꯟꯕꯅꯤꯅ
ꯑꯁꯦꯡꯕꯅꯤ ꯑꯥ ꯑꯁꯦꯡꯕꯅꯤ ꯑꯗꯨ ꯍ ꯌꯥꯠꯗꯌꯥ ꯂꯨꯍꯧꯗ꯭ꯔꯤꯕ꯭ꯔꯥ
ꯂꯨꯍꯣꯡꯗ꯭ꯔꯤ ꯅꯪꯗꯤ ꯍꯣꯡꯈ꯭ꯔꯕꯣ
ꯑ ꯍꯥꯏꯗꯤ ꯍꯣꯡ ꯔꯦ ꯑꯩꯗꯤ ꯃꯥꯎ ꯑꯣꯏꯈ꯭ꯔꯦ ꯅꯣꯏ ꯂꯩꯁꯥꯈꯣꯏꯗꯤ ꯅꯨꯡꯉꯥꯏꯔꯝꯒꯅꯤꯅꯦ ꯊꯕꯛ ꯇꯧꯔꯒ
ꯑ ꯃꯥꯏꯆꯔ
ꯅꯪꯗꯤ ꯀꯩꯗꯧꯉꯩ ꯂꯨꯍꯣꯡꯒꯦ ꯍꯥꯏꯅ ꯈꯜꯂꯤꯅꯣ
ꯑꯁ ꯈꯪꯗ꯭ꯔꯦ ꯂꯨꯍꯣꯡꯁꯨ ꯂꯨꯍꯣꯡꯅꯤꯡꯗ꯭ꯔꯦ ꯋꯥꯅꯤꯡꯉꯥꯏꯅꯦꯕ
ꯑꯁ ꯅꯪ ꯐꯖꯕ ꯅꯨꯄꯥꯕꯨ ꯍꯣꯡꯡꯂꯗꯤ ꯋꯥꯡꯉꯔꯣꯏ ꯑꯦ ꯋꯥꯔꯔꯣꯏꯗ ꯍꯧꯖꯤꯛ ꯂꯩꯁꯥꯗꯒꯤ ꯍꯦꯟꯅ ꯅꯨꯡꯉꯥꯏꯒꯅꯤ
ꯍꯧꯖꯤꯛꯀꯜꯅꯦꯦ ꯅꯨꯄꯥꯊꯤꯕ ꯁꯤꯗꯈ꯭ꯔꯦꯅꯦ ꯑ
ꯃꯤꯅ ꯂꯥꯛ ꯍꯥꯏꯔꯒ ꯅꯪꯗꯤ ꯂꯨꯒ ꯍꯥꯏꯅꯤ
ꯂꯥꯏꯗ꯭ꯔꯦ ꯂꯨꯑꯦ ꯃꯣꯏꯗꯣ ꯑꯃꯅ ꯐꯒꯗ꯭ꯔꯥ ꯌꯦꯡꯉꯦ ꯑꯃ ꯁ ꯃꯔꯣꯝꯗ ꯁꯣꯏꯔ ꯂꯩꯔꯝꯃꯦ
ꯁꯣꯏꯕꯗꯤ ꯁꯣꯏ ꯁꯣꯏꯕ ꯍꯥꯏꯕꯗꯤ ꯀꯩꯅꯣ ꯎꯝ ꯀꯩ ꯌꯨ ꯊꯛꯄ ꯇꯂꯞ ꯆꯥꯕ ꯑꯗꯨ ꯆꯥꯔꯁꯨ ꯌꯥꯝ ꯆꯥꯗ꯭ꯔꯗꯤ ꯌꯥꯏ ꯑꯗꯨ ꯉꯥꯛꯇꯅꯤ
ꯍꯣꯏ ꯅꯨꯄꯥꯅꯦ ꯅꯨꯄꯥꯕꯨꯗꯤ ꯌꯨꯕꯨꯗꯤ ꯊꯛꯀꯗꯕꯅꯦ ꯍꯣꯏ ꯅꯣꯡ ꯐꯗꯣꯛ ꯀꯣ
ꯎꯝ ꯊꯛꯇꯕ ꯃꯤ ꯊꯛꯇꯕ ꯃꯤꯁꯨ ꯍꯣꯃꯣꯅꯤ ꯍꯥꯏ ꯍꯥꯏꯅꯤ ꯅꯨꯄꯤꯁꯤꯡꯅ ꯍꯧꯖꯤꯛꯀꯥꯟꯒꯤ
ꯑꯗꯨꯅꯦ ꯈꯪꯗꯦ ꯑꯩꯈꯣꯏꯒꯤꯗꯤ ꯊꯛꯇꯕꯅ ꯅꯨꯡꯉꯥꯏꯗ ꯍꯦꯟꯅ
ꯅꯨꯄꯤꯈꯣꯏꯅꯕ ꯑ ꯌꯨꯠ ꯊꯛꯇꯕ ꯇꯂꯞ ꯆꯥꯗꯕ ꯑꯗꯨꯈꯣꯏꯕꯨ ꯌꯥꯝ ꯄꯥꯝꯃꯦ ꯑꯗꯨ ꯑꯗꯨ ꯆꯥꯗꯕ ꯃꯈꯥꯏꯗꯣ ꯑꯥ ꯍꯣꯃꯣꯅꯤ ꯍꯥꯏꯅ ꯊꯥꯎꯁꯥꯗꯦ ꯍꯥꯏꯅ ꯅꯨꯄꯥ ꯈꯣꯏꯅ ꯀꯝꯄ꯭ꯂꯦꯟ ꯑꯗꯨꯝ ꯇꯧꯋꯤꯅꯦ ꯅꯣꯏꯅ ꯊꯥꯛ ꯊꯛꯅꯤꯡꯕ ꯆꯥꯅꯤꯡꯕꯒꯤ ꯋꯥꯔ ꯒꯔꯤꯅꯣ ꯈꯪꯗꯦ
ꯑꯁ ꯊꯛꯅꯤꯡꯕꯩ ꯄꯪꯍꯥꯏ ꯍꯥꯏꯔꯝꯃꯤ ꯑꯣꯏ
ꯈꯪꯗꯦ ꯅꯨꯄꯤ ꯈꯣꯏꯁꯨ ꯈꯟ
ꯀꯟꯅ ꯉꯥꯡꯕ ꯍꯩ ꯉꯥꯡꯕ ꯉꯝꯗꯦ ꯈꯅꯥꯎ ꯅꯥꯕꯅꯤꯅ ꯑꯁ
ꯑꯣ ꯑꯗꯨ ꯍꯤꯗꯥꯛꯇꯤ ꯆꯥꯕ꯭ꯔꯥ ꯅꯪ
ꯗꯥꯛꯄꯨꯗꯤ ꯆꯥꯈ꯭ꯔꯝꯅꯦ ꯍꯣꯏ
ꯑꯦꯖꯤꯊ꯭ꯔꯣ ꯃꯦꯆꯟꯗꯣ ꯌꯥꯝ ꯐꯥꯝꯅꯦ
ꯑꯣ
ꯑꯗꯣ ꯅꯪ ꯀꯔꯤ ꯍꯤꯗꯥꯛ ꯆꯥꯕ꯭ꯔꯣ
ꯑꯁ ꯍꯤꯗꯥꯛꯗꯣ ꯀꯥꯎꯔꯦ ꯉꯔꯥꯡꯗꯣ ꯀꯣꯛꯁꯨ ꯆꯤꯛꯂꯛꯄꯀꯣ ꯑꯗꯨ ꯆꯥꯗꯤ ꯆꯥ ꯐꯥꯝꯃꯤꯅꯦ ꯑꯅꯤꯔꯛꯇꯤ ꯑꯩ ꯍꯤꯗꯥꯛ ꯆꯥꯕꯖꯦ ꯀꯌꯥ ꯍꯥꯏꯅꯗꯕ
ꯁꯦꯝꯕꯅꯤ ꯑꯩꯁꯨ ꯍꯤꯗꯥꯛ ꯆꯥ ꯌꯥꯝ ꯇꯟꯂꯦ
ꯑꯩ ꯉꯝꯗꯦ ꯑꯗꯨ ꯃꯇꯝꯗꯨꯗꯒꯤ ꯆꯥꯒꯅꯤ ꯅꯠꯇ꯭ꯔꯗꯤ ꯆꯥꯅꯤꯡꯗꯦ ꯑꯩꯁꯨ
ꯎꯝ ꯅꯪꯗꯤ ꯑꯉꯥꯡꯗꯤ ꯂꯩꯈ꯭ꯔꯕꯣ
ꯂꯩꯇ꯭ꯔꯤꯌꯦ ꯉꯥꯏꯔꯤꯌꯦꯗꯣ
ꯑꯝ ꯍꯥꯏꯗꯤꯌꯦ ꯑꯗꯨꯗꯤ ꯅꯧ ꯅꯥꯎꯔꯝꯈꯤꯅꯤꯅꯦ ꯅꯪꯁꯨ ꯃꯧ ꯑꯅꯧꯕꯤ ꯑꯣꯏꯔꯝꯅꯤ
ꯍꯣꯏ ꯋꯥꯍꯦ ꯑꯉꯥꯡ ꯄꯨꯕꯁꯨ
ꯑꯗꯨꯅꯦ ꯋꯥꯕꯅꯦ ꯊꯥꯒꯌꯥꯗꯤ ꯁꯨꯈ꯭ꯔꯦ
ꯇꯔꯨꯛ ꯁꯨꯔꯦ
ꯑꯣ ꯑꯗꯨꯗꯤ ꯈꯔ ꯇꯥꯎꯈ꯭ꯔꯦꯅ
ꯆꯀꯗꯧꯔꯤ
ꯃꯇꯝ ꯆꯥꯅ ꯍꯣꯡꯉꯣ ꯅꯣꯏꯁꯨ
ꯍꯣꯏ
ꯑꯁ ꯍꯣꯡꯉꯣ ꯋꯥ ꯋꯥꯕꯗꯨ ꯎꯅ ꯑꯣ ꯋꯥ ꯋꯥꯅꯥꯕꯗꯨ ꯎꯔꯣꯏ ꯍꯣꯡꯉ ꯇꯟꯒꯔꯦꯅꯦ ꯏꯅꯥꯎꯅꯨꯄꯤ ꯑꯃꯁꯨ ꯍꯣꯡꯈ꯭ꯔꯦꯕ ꯀꫭ ꯑꯩꯒꯤ ꯃꯈꯥꯗ ꯂꯩꯕ ꯃꯥꯅ ꯍꯥꯟꯅ ꯍꯣꯡꯈ꯭ꯔꯦꯕ ꯃꯥꯁꯦ ꯃꯆꯥ ꯑꯍꯨꯝ ꯂꯩꯈ꯭ꯔꯦ ꯑꯁ ꯌꯦꯡꯕꯗ ꯇꯟꯕꯅꯦ
ꯍꯧꯖꯤꯛꯀꯥꯟꯗꯤ ꯏꯅꯥꯎꯄꯤꯁꯤꯡꯅ ꯍꯥꯟ ꯍꯥꯟ ꯑꯃꯨꯛ ꯍꯣꯡꯉꯤꯅꯦ ꯂꯨꯍꯣꯡꯕꯖꯦ
ꯑꯣ ꯃꯇꯝ ꯑꯣꯏꯔ ꯃꯥꯜꯂꯦ ꯃꯇꯝꯅ ꯄꯨꯔꯛꯔ ꯃꯥꯂꯦ
ꯑꯍꯟꯁꯤꯡꯅ ꯍꯣꯡꯅꯤꯡꯉꯩ ꯈꯟꯁꯨ ꯈꯟꯗꯕ ꯑꯗꯨꯝ ꯆꯠ ꯆꯠꯄ
ꯍꯣꯏ
ꯎꯝ
ꯑꯥ
ꯅꯪꯗꯤ ꯀꯔꯤ ꯏꯟꯁꯥꯡ ꯆꯥꯏ ꯑꯦ ꯀꯩꯅꯣ ꯎꯝ ꯑꯗꯨꯝ ꯊꯕꯛ ꯂꯣꯏꯔꯗꯤ ꯑꯥ ꯑꯇꯩꯗꯤ ꯀꯔꯤ ꯀꯔꯤ ꯇꯧꯕ꯭ꯔꯣ
ꯑꯁ ꯈꯪꯗꯦꯗ ꯑꯗꯨꯝ ꯀꯩꯁꯨ ꯇꯧꯗꯦ ꯑꯗꯨꯝ ꯇꯨꯝꯔ ꯂꯩꯔꯕꯅꯦ
ꯑꯥ
ꯏꯊꯟꯗ ꯂꯩꯕꯅꯤꯅꯀꯣ
ꯎꯝ ꯅꯪ ꯏꯊꯟꯇ ꯂꯩꯕ꯭ꯔꯥ
ꯑꯣꯏ
ꯑ ꯀꯩꯅꯣꯗ ꯌꯨꯝꯗ ꯂꯩꯕ꯭ꯔꯥ ꯅꯠꯇ꯭ꯔꯒ
ꯑꯩꯗꯤ ꯔꯦꯟꯗ ꯂꯩꯕꯅꯦꯕ ꯍꯟꯗꯛꯁꯦ
ꯑꯥ ꯑꯥ ꯑꯥ ꯑꯁꯥ
ꯌꯨꯝ ꯂꯥꯞꯄꯅꯤꯗ ꯈꯪꯗꯦꯗ ꯃꯇꯧ ꯈꯔ ꯈꯔꯗꯤ ꯅꯨꯡꯉꯥꯏꯇꯦꯗ ꯏꯁꯥ ꯅꯨꯡꯉꯥꯏꯔꯛꯇ꯭ꯔꯀꯥꯟꯗꯀꯣ ꯏꯊꯟꯗ ꯂꯩꯕꯗ
ꯅꯪꯒꯤ ꯎ ꯎꯝ ꯅꯃꯥꯟꯅꯕꯤꯒꯨꯝꯕ ꯅꯉꯣꯟꯗ ꯑꯗꯨꯝ ꯅꯛ ꯅꯥꯕ ꯂꯩꯕ꯭ꯔꯥ ꯂꯩꯇꯦ
ꯅꯛꯅꯥꯕꯕꯨꯗꯤ ꯂꯩꯌꯦ
ꯑꫭ ꯔꯁꯨ ꯅꯤꯇꯤꯗꯤ ꯑꯗꯨꯝ ꯑꯥ ꯑꯥ ꯑꯥ ꯑꯆꯥ ꯑꯗꯨꯗꯤ ꯅꯣꯏꯁꯨ ꯋꯥꯔꯝꯒꯅꯤꯅꯦꯀꯣ
ꯎꯝ
ꯇꯨꯝ ꯃꯔꯥꯛ ꯃꯔꯛꯇꯗꯤ ꯑꯗꯨꯝ ꯃꯇꯦꯡ ꯄꯥꯡꯕꯁꯨ ꯌꯥꯏꯅ
ꯍꯣꯏ
ꯅꯪꯒꯤ ꯅꯅꯥꯎꯅꯨꯄꯥꯁꯨ ꯂꯩꯕ꯭ꯔꯥ
ꯑꯩ ꯏꯅꯥꯎꯅꯨꯄꯥꯗꯤ ꯂꯩꯇꯦ ꯃꯈꯥꯗ ꯏꯅꯥꯎꯅꯨꯄꯤ ꯑꯍꯨꯝ ꯂꯩ ꯑꯅꯤꯅ ꯕꯣꯔꯗꯤꯡꯗ ꯂꯩꯌꯦ
ꯑꯣ
ꯑꯥ ꯍꯣꯏ ꯃꯊꯛꯇꯅ ꯏꯆꯦꯒ ꯑꯩꯒꯤ ꯗꯥꯗꯥ ꯒ ꯂꯩ
ꯑꯦ ꯑꯦ ꯑꯦ ꯑꯆꯥ ꯐꯔꯦꯅ ꯑꯗꯨꯗꯤ ꯑꯣ ꯅꯨꯄꯥ ꯉꯥꯛ ꯑꯃ ꯉꯥꯛꯇ
ꯍꯣꯏ
ꯑꯦ ꯂꯨꯍꯣꯡꯈ꯭ꯔꯕ꯭ꯔꯣ ꯃꯥꯗꯤ
ꯑꯁ ꯂꯨꯍꯣꯡꯗꯦ ꯅꯨꯄꯤ ꯊꯤꯕ ꯍꯩꯇ꯭ꯔꯦ ꯃꯥꯁꯨ
ꯑꯁ
ꯅꯨꯄꯤꯕꯨ ꯋꯥꯔꯤ ꯁꯥꯅꯕ ꯁꯨꯡꯍꯩ ꯍꯩꯗꯕꯒꯣ ꯃꯥꯁꯦ
ꯅꯪ ꯊꯤꯍꯜꯂꯗꯤ
ꯑꯁ ꯑꯩꯈꯣꯏꯅ ꯊꯤꯕꯤꯔ ꯍꯌꯦꯡ ꯐꯠꯂꯛꯇ꯭ꯔꯗꯤ ꯑꯩꯈꯣꯏꯗ ꯑꯃꯨꯛ ꯇꯥꯏꯅꯗꯣꯏꯅꯤꯅꯦ
ꯈꯪꯗꯦꯗ ꯅꯣꯏꯁꯨ ꯑꯗꯨꯝ ꯂꯨꯍꯣꯡꯗ꯭ꯔꯗꯤ ꯔꯦꯁꯄꯣꯟꯁꯤꯕꯜꯗꯤ ꯂꯩꯇꯦꯅ ꯑꯗꯨꯒꯤ ꯅꯨꯡꯉꯥꯏꯔꯝꯒꯅꯤ ꯑꯗꯨ ꯀꯤꯅꯥ ꯍꯣꯡꯅꯤꯡꯗꯕꯅꯤ ꯅꯨꯄꯥꯈꯣꯏꯗꯨ
ꯎꯝ ꯑꯗꯨꯕꯨ ꯃꯥꯗꯤ ꯅꯨꯄꯤꯕꯨ ꯋꯥꯔꯤ ꯁꯥꯟꯅꯕꯁꯦ ꯀꯌꯥꯗꯤ ꯍꯩꯇꯕꯀꯣ ꯃꯁꯥ ꯨꯄꯨꯗꯤ ꯑꯗꯨꯝ ꯊꯤꯔꯦꯕ ꯗꯨ ꯑꯣꯏꯔꯁꯨ ꯃꯥꯁꯦ ꯅꯨꯄꯤꯕꯨ ꯌꯥꯝꯅ ꯀꯩꯅꯣ ꯇꯧꯕꯒꯤꯗꯣ ꯑꯁ ꯍꯩꯇꯕ ꯃꯥꯁꯦ
ꯑꯗꯨꯒꯨꯝꯕ ꯃꯤꯁꯨ ꯂꯩꯌꯦ ꯍꯣꯏ ꯅꯣꯏꯅ ꯑꯗꯨꯝ ꯈꯔ ꯄ꯭ꯔꯦꯁꯔꯗꯤ ꯄꯤꯍꯜꯂꯣ
ꯎꯝ ꯑ